ꯇꯔꯦ
ꯀ꯭ꯔꯤ ꯇꯧꯕ꯭ꯔꯣ
ꯀꯔꯤꯁꯨ ꯇꯧꯗꯦ
ꯎꯝ
ꯅꯪꯗꯤ ꯊꯕꯛ ꯆꯤ ꯂꯦꯕ꯭ꯔꯣ ꯊꯕꯛ ꯆꯤ ꯂꯦꯕ꯭ꯔꯣ
ꯀꯔꯤꯕꯥ
ꯊꯕꯛ ꯆꯤꯂꯦꯕꯣ
ꯅꯠꯇꯦ ꯅꯪ ꯆꯤꯡꯗꯦ ꯅꯪꯗꯤ
ꯑꯩꯁꯨ ꯆꯤꯡꯗꯦ
ꯑꯣ ꯀꯔꯤ ꯇꯧꯔꯒ ꯂꯩꯕ꯭ꯔꯥ ꯑꯗꯨ
ꯍꯧꯖꯤꯛ ꯑꯩ ꯐꯝꯃꯒ ꯂꯩꯔꯦ
ꯑꯣ ꯆꯥꯛ ꯆꯥꯔꯕ꯭ꯔꯣ
ꯆꯥꯗ꯭ꯔꯤ
ꯀꯔꯤ ꯏꯟꯁꯥꯡ ꯆꯥꯗ꯭ꯔꯤ ꯑꯩꯈꯣꯏꯁꯨ ꯀꯔꯤ ꯏꯟꯁꯥꯡ ꯊꯣꯡꯂꯒ ꯆꯥꯒꯦꯔꯥ
ꯉꯁꯤ ꯅꯦꯅꯦꯅ ꯑꯝ ꯀꯔꯤ ꯑꯂꯨ ꯑꯗꯨ ꯑꯥ ꯌꯥꯝ ꯊꯣꯡꯑꯦ
ꯑꯣ ꯑꯣ ꯍꯥꯎꯕꯤꯅꯤꯗꯨꯗꯤ ꯍꯣꯁꯇꯦꯜ ꯍꯣꯁꯇꯦꯜ ꯂꯩꯕ꯭ꯔꯣ
ꯍꯣꯏ ꯍꯣꯁꯇꯦꯜꯗ ꯂꯩꯌꯦ
ꯇꯧꯔꯒ ꯂꯩꯕ꯭ꯔꯥ ꯍꯣꯁꯇꯦꯜꯗ
ꯑꯩꯗꯤ ꯁꯥꯇ꯭ꯔꯅꯦ
ꯑꯁ ꯑꯁ ꯀꯅꯥꯒꯤ ꯑ ꯀꯔꯤꯒꯤ ꯁꯥꯇ꯭ꯔꯔꯣ
ꯎꯝ
ꯁ꯭ꯇꯨꯗꯦꯟ ꯑꯣꯏꯔꯦ ꯂꯥꯏꯔꯤꯛ ꯇꯝꯕ꯭ꯔꯣ
ꯍꯣꯏ ꯍꯣꯏ
ꯑꯣ ꯀ꯭ꯂꯥꯁ ꯀꯌꯥ ꯇꯝꯕ꯭ꯔꯣ ꯑꯣ ꯀꯔꯤ ꯇꯧꯕ꯭ꯔꯣ
ꯑ ꯀꯣꯔꯁꯀꯨꯝꯕ ꯂꯣꯔꯦ
ꯑꯣ ꯑꯣ ꯑꯣ ꯑꯗꯨ ꯀꯗꯥꯏ ꯂꯩꯕ꯭ꯔ ꯑꯗꯨꯗꯤ
ꯍꯥ
ꯀꯗꯥꯏ ꯂꯩꯕ꯭ꯔ ꯏꯝꯐꯥꯜꯗ ꯂꯩꯕ꯭ꯔ
ꯍꯣ ꯏꯝꯐꯥꯜꯗ
ꯑꯣ ꯌꯥꯝ ꯐꯔꯦꯗ
ꯎꯝ ꯅꯥꯎ ꯅꯪꯗꯤ ꯎꯝ ꯅꯒꯔꯥ
ꯑꯣ ꯑꯩꯁꯨ ꯅꯒꯅꯤ ꯍꯣꯏ ꯅꯪꯁꯨꯔꯥ
ꯍꯣꯏ ꯆꯞ ꯃꯥꯟꯅꯩꯌꯦ
ꯑꯍꯣ ꯅꯒ ꯃꯤ ꯀꯅꯥꯅꯣ ꯎꯝ ꯏꯄꯣ ꯃꯥꯏꯔꯥꯟ ꯇꯥꯡꯈꯨꯟꯔꯥ ꯑꯣ ꯑꯩꯗꯤ ꯃꯥꯎꯅꯦ
ꯐꯔꯦ ꯐꯔꯦ ꯑꯗꯨ ꯅꯪ ꯊꯕꯛ ꯇꯧꯔꯕꯣ
ꯅꯠꯇꯦ ꯇꯧꯗꯦꯗ ꯑꯗꯨꯝ ꯂꯥꯏꯔꯤꯛ ꯂꯥꯏꯔꯤꯛ ꯇꯝꯔꯤꯌꯦ
ꯑꯣ ꯑꯗꯨ ꯀꯔꯤꯒꯤ ꯀ꯭ꯂꯥꯁ ꯀꯔꯤ ꯀꯔꯤꯒꯤ ꯀ꯭ꯂꯥꯁꯇ ꯇꯝꯃꯤ
ꯑꯩꯗꯤꯀꯣ ꯒ꯭ꯔꯦꯖꯨ ꯒ꯭ꯔꯦꯖꯨꯑꯦꯁꯟ ꯇꯧꯔꯤꯌꯦ
ꯑꯣ ꯀꯩ ꯍꯧꯖꯤꯛ ꯀꯔꯤ ꯀꯔꯤꯒꯤ ꯁꯤꯃꯤꯁꯇꯔꯗ ꯂꯩꯌꯦ
ꯑ ꯐꯣꯔꯠ ꯁꯦꯃꯤꯁꯇꯔꯗ ꯂꯩꯌꯦ ꯍꯣꯏ
ꯑꯗꯨ ꯅꯈꯣꯏꯒꯤ ꯑꯦꯛꯖꯥꯝꯗꯤ ꯀꯔꯝ ꯀꯥꯟꯗꯅꯣ
ꯑꯦꯛꯖꯥꯝꯁꯦ ꯔꯤꯛꯁ ꯃꯟꯗꯦ ꯇꯧꯒꯦ ꯍꯥꯏꯕꯦ ꯎꯝ
ꯎꯝ ꯑꯗꯨꯗꯤ ꯅꯪ ꯒ꯭ꯔꯦꯖꯨꯑꯦꯁꯟ ꯂꯣꯏꯔ ꯂꯣꯏꯔꯀꯥꯟꯗ ꯑ ꯌꯨꯝ ꯄꯥꯜꯂꯕ꯭ꯔꯣ ꯅꯠꯇ꯭ꯔꯗꯤ ꯊꯕꯛ
ꯈꯪꯗꯦꯗ ꯌꯨꯝ ꯄꯝꯕꯗꯤ ꯋꯥꯠꯂꯤꯌꯦꯗ ꯊꯕꯛ ꯊꯕꯛ ꯈꯔ ꯈꯔ ꯌꯦꯡꯔꯒ ꯇꯧꯒꯤꯅꯤ ꯎꯝ ꯌꯨꯝ ꯅꯪꯗꯤ ꯌꯨꯝ ꯌꯨꯝ ꯄꯥꯟꯒꯦꯔꯥ ꯅꯪꯒꯤ ꯀꯣꯔꯁ ꯂꯣꯏꯔꯗꯤ
ꯍꯣꯏ ꯑꯩꯗꯤ ꯌꯨꯝ ꯍꯣꯏ ꯀꯣꯔꯁ ꯂꯣꯏꯔꯗꯤ ꯇꯧꯒꯦ ꯍꯥꯏꯌꯦ ꯑꯗꯨꯗꯤ ꯍꯧꯖꯤꯛꯇꯤ ꯐꯖꯅ ꯈꯪꯗꯦ
ꯑꯦ ꯌꯨꯝ ꯄꯜꯂꯣ ꯄꯥꯂꯣ ꯃꯇꯝ ꯑꯣꯏꯔꯦ ꯑꯩ ꯌꯨꯝ ꯄꯜꯂꯒ ꯅꯣ ꯅꯨꯄꯥꯒ ꯑꯉꯥꯡꯒ ꯂꯩꯃꯤꯟꯅꯔꯣ ꯅꯨꯡꯉꯥꯏꯅ
ꯆꯨꯝꯃꯦ
ꯑꯗꯨ ꯍꯦꯟꯅ ꯅꯨꯡꯉꯥꯏꯒꯅꯤ
ꯍꯣꯏ
ꯑꯗꯨ ꯉꯁꯤ ꯀꯔꯤ ꯇꯧꯕ꯭ꯔꯥ
ꯉꯁꯤ ꯑ ꯑꯩ ꯗꯨꯈꯤ ꯗ꯭ꯌꯨꯇꯤꯗ ꯆꯠꯂꯒ ꯂꯥꯛꯑꯦ ꯍꯣꯏ ꯑꯃꯨꯛ ꯀꯠꯂꯛꯀꯦ
ꯑꯣ ꯀ꯭ꯂꯥꯁ ꯀꯨꯝꯝꯕꯗꯤ ꯄꯥꯏꯗꯦ
ꯀ꯭ꯂꯥꯁ ꯍꯣꯏ ꯀ꯭ꯂꯥꯁ ꯗꯤ ꯂꯣꯏꯔꯦ ꯑꯗꯨ ꯗꯨꯇꯤ ꯈꯛꯇ ꯂꯩꯔꯦ
ꯑꯣ ꯌꯥꯝ ꯐꯔꯦ ꯑꯗꯨꯗꯤ ꯅꯨꯡꯉꯥꯏꯔꯦꯅ ꯑꯗꯨꯗꯤ
ꯅꯪꯗꯤ ꯉꯁꯤ ꯀꯔꯤ ꯊꯕꯛ ꯇꯣꯋꯦ
ꯑꯩꯗꯤ ꯀ꯭ꯂꯥꯁ ꯄꯥꯏꯌꯦ
ꯑꯣ ꯍꯣꯏ ꯍꯣꯏ ꯁꯥꯠꯇ꯭ꯔꯦꯅꯦ
ꯑꯦꯁ ꯑꯦꯟ ꯀꯩꯁꯤ ꯀꯔꯤꯕ ꯅꯪ ꯍꯥꯏꯌꯣ
ꯅꯠꯇꯦ ꯅꯪ ꯍꯥꯏꯌꯣ
ꯅꯪ ꯍꯥꯏꯌꯣ ꯏꯀꯥꯏꯒꯅꯣ ꯍꯥꯏꯌꯣ ꯍ ꯍ ꯅꯪ ꯏꯀꯥꯏꯕ ꯃꯥꯂꯦꯀꯣ
ꯑꯗꯣ ꯑꯩꯅ ꯍꯥꯏꯁꯦ ꯅꯪꯅ ꯈ꯭ꯋꯥꯏ ꯄꯥꯝꯖꯕ ꯃꯆꯨꯁꯦ ꯀꯩꯅꯣ ꯑ ꯍ ꯍ
ꯑꯩꯗꯤ ꯑꯩꯒꯤ ꯈꯣꯏꯗꯅ ꯃꯆꯨ ꯄꯥꯝꯕꯁꯦ
ꯍꯣꯏ
ꯋꯥꯏꯠ
ꯋꯥꯏꯠ ꯑꯩꯗꯤ ꯑꯃꯨꯕ ꯄꯥꯝꯃꯦ
ꯑ ꯑꯃꯨꯕꯔꯥ ꯑꯣ ꯑꯩꯗꯤ ꯑꯉꯥꯎꯕ
ꯐꯔꯦ ꯃꯦꯆꯤꯡ ꯑꯣꯏ
ꯍꯣꯏ
ꯑꯗꯨ ꯍꯤꯟꯖꯥꯡꯗꯤ ꯀꯔꯤ ꯄꯥ ꯅꯪꯅ ꯀ꯭ꯋꯥꯏ ꯄꯥꯝꯖꯕ ꯏꯟꯁꯥꯡꯁꯤ ꯀꯩꯅꯣ
ꯑꯩꯒꯤ ꯈ꯭ꯋꯥꯏ ꯄꯥꯝꯖꯕ ꯏꯟꯁꯥꯡꯁꯦꯀꯣ ꯀꯩ ꯍꯥꯏꯁꯦ ꯑꯩ ꯌꯥꯝ ꯂꯩꯌꯦꯗ ꯉꯥꯁꯨ ꯂꯩꯌꯦ ꯆꯤꯛꯀꯟꯁꯨ ꯂꯩꯌꯦ
ꯅ ꯄꯥꯝꯖꯩꯌꯦ
ꯗꯤ ꯌꯥꯝ ꯂꯩꯌꯦ ꯈꯣꯏꯗꯅ ꯄꯥꯝꯕ ꯌꯦꯟꯁꯥꯡꯗꯤ
ꯑꯣ ꯐꯔꯦ ꯐꯔꯦ ꯍꯣꯏ ꯑꯗꯣ ꯑꯍꯨ ꯅꯪ ꯂꯨꯍꯣꯡ ꯂꯨꯍꯣꯡꯕꯒꯤ ꯕꯥꯔꯇꯣꯟ ꯑꯩꯉꯣꯟꯗ ꯄꯤꯔꯛꯀꯗ꯭ꯔꯣ
ꯄꯤꯒꯅꯤ ꯄꯤꯒꯅꯤ ꯉꯔꯣꯢ ꯀꯔꯤꯒꯤ ꯄꯤꯔꯣꯏꯔ
ꯎꯝ ꯎꯝ ꯍꯣꯏ
ꯄꯤꯒꯅꯦ
ꯑꯗꯨ ꯍꯣꯏ
ꯍꯣꯏ ꯅꯪꯒꯤꯁꯨ ꯄꯤꯌꯣꯀꯣ
ꯍꯣꯏ ꯑꯩꯁꯨ ꯅꯪ ꯅꯃꯛ ꯄꯤꯒꯅꯤ ꯁꯣ ꯁꯣꯏꯗ꯭ꯔꯕꯅꯤꯀꯣ
ꯍꯣꯏ ꯍꯣꯏ ꯌꯥꯏ ꯌꯥꯏ ꯀꯔꯤꯁꯨꯨ ꯀꯥꯏꯗꯦ
ꯅꯪ ꯍꯧꯖꯤꯛ ꯀꯗꯨꯏꯗꯣ ꯀꯗꯨꯏꯗꯣꯏꯅꯣ
ꯀ꯭ꯔꯤꯁꯨ ꯇꯧꯔꯣꯏ ꯑꯗꯨꯝ ꯂꯩꯒꯅꯤ ꯑꯗꯨ ꯅꯪꯕꯨ ꯈꯪ ꯗ ꯂꯩꯒꯅꯤ
ꯑ
ꯅꯪꯗꯤ
ꯑꯩꯗꯤ ꯑ ꯂꯥꯏꯔꯤꯛ ꯄꯔꯥ
ꯂꯥꯏꯔꯤꯛ ꯄꯥꯏꯒꯅꯦ
ꯍꯣꯏ ꯂꯥꯏꯔꯤꯛ ꯂꯥꯏꯔꯤꯛ ꯄꯥꯔ ꯄꯥꯒꯗꯗꯣꯢꯔꯣꯏ
ꯑꯣ ꯄꯥꯔꯣ ꯄꯥꯔꯣ ꯑꯦꯛꯖꯥꯝ ꯑꯦꯛꯖꯥꯝ ꯀꯣꯢꯗ꯭ꯔꯤꯕ ꯀꯨꯏꯗ꯭ꯔꯤꯕꯅꯤꯅ
ꯍꯣꯏ
ꯎꯝ
ꯏꯇꯝ ꯑꯦꯝꯄꯦꯛ
ꯀꯩꯅꯦꯕ
ꯅꯠꯇꯦ
ꯍꯥꯥ
ꯅꯠꯇꯦ
ꯑꯣ ꯑꯣ
ꯑꯗꯨ ꯑ ꯅꯣꯏꯒꯤ ꯈꯨꯟꯗ ꯑꯥꯏ ꯂꯥꯛꯄ ꯌꯥꯒꯗ꯭ꯔꯥ
ꯌꯥꯏ ꯌꯥꯏ ꯂꯛꯑꯣ ꯊ꯭ꯔꯤꯒꯤ ꯂꯔꯗꯔꯂ ꯀꯣꯏꯕ ꯂꯛꯑꯣ
ꯍꯣꯏ
ꯎꯝ
ꯑꯗꯨ ꯅꯪꯒꯤ ꯌꯨꯝꯗ ꯈꯨꯗꯣꯡꯒꯨꯝꯕ ꯂꯩꯕ꯭ꯔꯥ
ꯂꯩꯌꯦ
ꯑꯗꯨ ꯍꯨꯏꯗꯤ
ꯂꯩꯌꯦ
ꯇꯦꯅꯋꯥꯗꯤ
ꯍꯥ
ꯇꯦꯟꯋꯥꯗꯤ
ꯇꯦꯅꯋꯥ
ꯍꯣꯏ
ꯑꯣ ꯂꯩꯌꯦ ꯂꯩꯕꯤꯅꯦ ꯑꯗꯨꯁꯨ ꯅꯪ ꯄꯥꯝꯕ꯭ꯔꯥ
ꯍꯣꯏ ꯄꯥꯝꯃꯦ ꯇꯨꯅꯋꯥꯗꯤ
ꯄꯤꯒꯦ
ꯑꯩꯒꯤ ꯏꯆꯟꯅꯨꯄꯤ ꯃꯁꯛ ꯅꯨꯡꯉꯥꯏꯇꯦꯀꯣ ꯑꯣꯄꯔꯦꯁꯟ ꯇꯧꯕ
ꯑꯣ ꯅꯪꯒꯤ ꯏꯆꯥꯅꯨꯄꯤ ꯅꯪ ꯂꯨꯍꯨꯗ꯭ꯔ ꯍꯥꯏꯕꯅꯤꯅ ꯀꯔꯤꯅꯣ ꯀꯔꯤ ꯏꯆꯥꯅꯨꯄꯤꯅꯣ
ꯑꯣ ꯑꯣ ꯑꯣ ꯏꯆꯥꯅꯨꯄꯤ ꯅꯠꯇꯦ ꯑꯩꯒꯤ ꯑꯟꯇꯤꯅꯦ
ꯑꯣ ꯑꯣ ꯅꯪꯒꯤ ꯑꯟꯇꯤꯔꯣ
ꯍꯣꯏ
ꯑꯣ ꯑꯣ ꯀꯔꯤ ꯀꯔꯤꯒꯤꯅꯣ ꯃꯁꯛ ꯅꯨꯡꯉꯥꯏꯇꯕ
ꯃꯥꯗꯤ ꯑꯣꯄꯔꯦꯁꯟ ꯇꯧꯈ꯭ꯔꯦ ꯃꯥꯒꯤ ꯄꯣꯠꯀꯤ ꯃꯅꯨꯡꯗ ꯏꯁꯇꯣꯟ ꯂꯥꯛꯑꯦ ꯍꯥꯏꯕꯅꯦ
ꯈꯔꯤꯒꯤ ꯍꯥ ꯀꯔꯤꯕ
ꯃꯩ
ꯍꯥꯏ ꯐꯖꯅ ꯇꯥꯗ꯭ꯔꯦ ꯎꯝ ꯇꯥꯏ ꯍꯣꯏ ꯇꯥꯏ
ꯃꯥꯒꯤ ꯃꯥꯒꯤ ꯄꯨꯨꯒꯒꯤ ꯃꯅꯨꯡꯗꯀꯣ
ꯎꯝ
ꯏꯁꯇꯣꯡ ꯂꯥꯛꯌꯦ ꯍꯥꯏꯕꯅꯦ ꯑꯗꯨ ꯑꯣꯄꯔꯦꯁꯟ ꯇꯧꯈ꯭ꯔꯦ ꯎꯝ ꯍꯣꯏ ꯍꯣꯏ
ꯑꯣ ꯑꯗꯣ ꯉꯁꯤ ꯉꯁꯤꯅꯔꯥ
ꯑꯁꯤ ꯅꯠꯇꯦ ꯅꯨꯃꯤꯠ ꯑꯥ ꯑꯃ ꯑꯃ ꯑꯅꯤ ꯁꯨ ꯇꯨꯔꯦ
ꯑꯗꯨ ꯃꯥꯗꯤ ꯈꯔ ꯅꯨꯡꯉꯥꯏꯈ꯭ꯔꯕ꯭ꯔꯥ ꯍꯧꯖꯤꯛꯇꯤ
ꯑꯥ ꯍꯣꯏ ꯅꯨꯡꯉꯥꯏ ꯍꯣꯏ ꯈꯔ ꯅꯨꯡꯉꯥꯏꯔꯦ ꯑꯗꯨꯗꯤ ꯃꯥꯅ ꯅꯥꯏꯌꯦ ꯅꯥꯏꯌꯦ
ꯑꯣ ꯑꯣ ꯍꯣꯏ ꯅꯥꯒꯤꯅꯤ ꯑꯣꯄꯔꯦꯁꯟ ꯇꯧꯔꯗꯤꯀꯣ
ꯍꯣꯏ
ꯐꯖꯅ ꯌꯦꯡ ꯄꯤꯔꯣ
ꯍꯣꯏ ꯅꯨꯡꯇꯤꯅꯤꯒꯤ ꯍꯣꯏ ꯑꯗꯨ ꯅꯪ ꯑ ꯀꯔꯤ ꯍꯥꯏꯩꯅꯨ ꯄꯥꯝꯕ꯭ꯔꯣ
ꯑꯗꯣ ꯍꯌꯦꯡ ꯀꯔꯤ ꯇꯧꯒꯦꯔꯥ
ꯍꯌꯦꯟ
ꯍꯣꯏ
ꯑꯩ ꯍꯌꯦꯡꯗꯤ ꯕꯖꯔꯗ ꯆꯠꯂꯒꯦ
ꯑꯣ ꯀꯩ ꯇꯧꯒꯦꯕ
ꯑꯩꯒꯤ ꯃꯔꯨꯞ ꯑꯩꯒꯤ ꯃꯔꯨꯞ ꯑ ꯑꯗꯨ ꯑꯩ ꯕꯖꯥꯔꯗ ꯆꯠꯂꯒꯦ
ꯑꯩ ꯏꯟꯁꯥꯡ ꯂꯩꯅꯤꯡꯉꯦ ꯍꯋꯥꯏꯒꯨꯝꯕ ꯀꯣꯕꯤ ꯨꯀꯨꯝꯕ ꯑꯗꯨ ꯃꯅ ꯅꯟ ꯁꯤꯡ ꯆꯠ ꯆꯠꯂꯤꯒꯦ
ꯑꯣ
ꯅꯪꯁꯨ ꯆꯠꯁꯤꯔ
ꯐꯅꯤ ꯀꯔꯤ ꯀꯔꯤꯗꯤ ꯑꯩꯗꯤ ꯆꯠꯄ ꯌꯥꯔꯣꯏ
ꯑꯣꯅꯗꯤ ꯀ꯭ꯂꯥꯁ ꯂꯩꯥꯏ
ꯀꯜꯂꯁ ꯂꯩꯌꯦ ꯍꯣꯏ
ꯍꯣꯏ ꯍꯣꯏ ꯐꯔꯦ
ꯀ ꯀ ꯀ꯭ꯂꯥꯁ ꯐꯥꯏꯚ ꯄꯇꯥꯕꯗ ꯂꯤꯚ ꯂꯧꯋꯦ ꯔꯣꯏ ꯌꯔꯣꯏ ꯎꯝ
ꯍꯣꯏ ꯍꯣꯏ
ꯑꯗꯨ ꯅꯪꯁꯨ ꯅꯝꯁꯨ ꯐ꯭ꯔꯤ ꯃꯇꯝꯗ ꯂꯥꯏꯔꯗꯤ ꯑꯩꯒꯤ ꯌꯨꯝꯗ ꯂꯥꯛꯑꯣꯀꯣ
ꯏꯅꯦ ꯍꯣꯁꯇꯦꯜꯗꯔ ꯌꯨꯝꯗꯔ
ꯌꯨꯝꯗ ꯑꯩ ꯍꯧꯖꯤꯛꯇꯤ ꯍꯣꯁꯇꯦꯜꯗ ꯂꯩꯌꯦ ꯑꯗꯨ ꯋꯤꯛ ꯑꯃ ꯁꯨꯔꯦꯗꯤ ꯑꯩꯗꯤ ꯌꯨꯝꯗ ꯆꯠꯀꯅꯤ
ꯑꯣ ꯍꯣꯜꯂꯤ ꯑꯣꯏꯕ꯭ꯔꯥ
ꯍꯣꯂꯤꯗꯦ ꯍꯣꯂꯤꯗꯦ ꯅꯠꯇꯦ ꯑꯗꯤ ꯂꯤꯐ ꯂꯤꯐ ꯂꯨ
ꯑꯣ ꯍꯣꯂꯀꯦ ꯑꯩꯈꯣꯏꯁꯨ ꯁꯨꯇꯤ ꯁꯨꯇꯤ ꯊꯥꯗꯧꯔꯦ ꯃ ꯋꯂꯦ
ꯑꯣ ꯍꯣꯏ ꯑꯩ ꯑꯩ ꯂꯤꯐ ꯂꯧꯈ꯭ꯔꯦ ꯑꯗꯨ ꯅꯪꯁꯨ ꯇꯤ ꯂꯩꯗꯤ ꯂꯥꯎ
ꯎꯝ ꯎꯝ ꯂꯛꯀꯦ
ꯍꯣꯏ ꯑꯩꯗꯤ ꯌꯥꯝꯅ ꯍꯔꯥꯎꯋꯦ
ꯍꯔꯎꯒꯗꯥꯏ ꯅꯪ ꯑꯩ ꯂꯛꯔꯗꯤ ꯀꯔꯤ ꯊꯣꯝꯕꯤꯒꯦꯔ
ꯅꯪ ꯀꯔꯤ ꯀꯔꯤ ꯄꯥꯝꯃꯦ ꯑꯩꯕꯨ ꯍꯥꯏꯌꯨ ꯑꯩꯅ
ꯍꯥꯏꯗꯤ ꯑꯩꯗꯤ ꯂꯣꯏꯅ ꯄꯥꯝꯕꯅꯤꯗ ꯂꯣꯏꯅ ꯄꯥꯝꯕꯅꯦ ꯅꯪꯅ ꯑꯄꯥꯝꯕ ꯊꯣꯡꯂꯣ
ꯍꯣꯏ ꯑꯩꯗꯤ ꯑꯗꯨ ꯅꯪ ꯏꯁꯅꯦꯜ ꯄꯥꯝꯕ꯭ꯔꯣ
ꯍꯣꯏ ꯏꯁꯅꯦꯜꯁꯨ ꯌꯥꯝ ꯄꯥꯝꯃꯦ ꯆꯥꯗꯕ ꯀꯨꯏꯔꯦ
ꯍꯥ
ꯆꯥꯗꯕ ꯀꯨꯏꯔꯦ ꯏꯁꯅꯦꯜꯗꯣ ꯑꯩ ꯌꯨꯝ ꯆꯠꯅꯤꯡꯉꯦ
ꯑꯗꯨ ꯏꯁꯅꯦꯜ ꯏꯁꯅꯦꯜ ꯑꯗꯨ ꯑꯣꯛꯁꯥ ꯇꯥꯕ꯭ꯔꯣ ꯍꯜꯂꯣ
ꯇꯥꯕ꯭ꯔꯣ
ꯍꯣꯏ ꯅꯪ ꯅ ꯑꯩ ꯑꯩꯉꯣꯟꯗ ꯇꯥꯕ꯭ꯔꯣ ꯍꯜꯂꯣ
ꯑ ꯇꯥꯕ꯭ꯔꯣ
ꯍꯣꯏ ꯇꯥꯏꯌꯦ
ꯍꯣꯏ ꯇꯥꯏꯌꯦꯦ
ꯎꯝ ꯑꯗꯨꯗꯤ ꯅꯪꯅ ꯑꯩꯉꯣꯟꯗ ꯋꯥꯔꯤ ꯁꯥꯕꯗꯣ ꯑꯩꯗꯤ ꯌꯥꯝꯅ ꯅꯨꯡꯁꯤꯌꯦꯀꯣ
ꯍꯣꯏ ꯑꯩꯁꯦ ꯌꯥꯝ ꯅꯨꯡꯉꯥꯏꯌꯦ ꯌꯥꯝ ꯅꯨꯡꯁꯤꯌꯦ
ꯍꯣꯏ ꯏꯁꯣꯔꯅ ꯅꯪꯕꯨ ꯑ ꯕ꯭ꯂꯦꯁ ꯇꯣꯕꯤꯌꯣ ꯀꯣ
ꯍꯣꯏ ꯍꯣꯏ ꯅꯪꯕꯨꯁꯨ ꯏꯁꯣꯔꯅ ꯅꯪꯕꯨ ꯈꯨꯔꯨꯝꯕꯤꯌꯣ ꯑꯩ ꯕ꯭ꯂꯦꯁ ꯇꯧꯕꯤꯌꯣꯀꯣ ꯏꯁꯣꯔꯅ ꯕꯣꯔ ꯄꯤꯕ ꯑꯣꯢꯁꯅꯨ ꯅꯪꯕꯨꯁꯨ
ꯍꯣꯏ ꯍꯣꯏ ꯀꯦꯝ ꯅꯠꯇꯦꯗ ꯆꯔꯦ
ꯅꯪꯀꯤ ꯐꯤꯎꯆꯔꯗꯁꯨꯀꯣ
ꯍꯣꯏ
ꯊꯥꯒꯠꯆꯔꯤ